ꯇꯕ꯭ꯔꯣ
ꯅꯪꯉꯥꯏꯕꯨ ꯇꯥꯕ꯭ꯔꯣ
ꯇꯥꯏꯌꯦ ꯐꯖꯅ ꯇꯥꯏꯌꯦ
ꯑꯣ ꯅꯪ ꯀꯩꯗꯧꯔꯤꯅꯣ
ꯑꯩꯣ ꯑꯩ ꯌꯨꯝꯗ ꯑꯩ ꯌꯨꯝꯗ ꯊꯕꯛ ꯁꯨꯔꯒ ꯍꯜꯂꯛꯑꯦ
ꯑꯣ ꯑꯩꯁꯨ ꯍꯧꯖꯤꯛꯇꯤ ꯗ꯭ꯌꯨꯇꯤ ꯆꯠꯂꯒ ꯍꯜꯂꯛꯑꯦ
ꯑ ꯅꯪ ꯆꯄ꯭ꯔꯣ ꯍꯣꯏ ꯅꯨꯡꯉꯥꯏꯔꯤꯌꯦꯦ ꯅꯪꯗꯤꯦ
ꯑꯩꯁꯨ ꯅꯨꯡꯉꯥꯏꯔꯤꯌꯦ
ꯑꯣ ꯑ ꯌꯥꯝ ꯐꯔꯦ ꯑꯗꯨꯗꯤ ꯅꯪꯒꯤ ꯃꯈꯜ ꯅꯪꯒꯤ ꯈꯣꯟ ꯇꯔꯒ ꯑꯩꯖ ꯌꯥꯝ ꯍꯔꯥꯎꯋꯦ
ꯅ ꯀꯣꯟꯗꯔ ꯑꯣꯏ
ꯅꯪ ꯅ ꯅꯪ ꯑꯕ ꯃꯤ ꯃꯂꯦ
ꯍꯣꯏ ꯃꯥꯅꯦ ꯑꯩꯗꯤ ꯌꯥꯝ ꯑꯐꯕ ꯃꯤꯅꯦ ꯅꯪꯗꯤ ꯑꯐꯕ ꯃꯤꯔꯣ
ꯑ ꯍꯣꯏ ꯑꯩꯁꯨ ꯑꯐꯕ ꯃꯤꯅꯦ
ꯅꯪ ꯈꯔꯗꯤ ꯐꯠꯇꯕ ꯃꯥꯜꯂꯦꯗ
ꯃꯗꯤ ꯐꯌꯦꯦ ꯅꯅꯦ ꯍꯗ ꯐꯅ ꯆꯗ꯭ꯔꯤ ꯅꯪꯗꯤ
ꯑꯩꯗꯤ ꯆꯥꯗ꯭ꯔꯤ ꯆꯥꯒꯦ ꯍꯥꯏꯅ ꯇꯧꯔꯤꯌꯦ ꯍꯧꯖꯤꯛꯇꯣ ꯐ꯭ꯔꯥꯏ ꯔꯥꯏꯁ ꯑꯣꯏꯅ ꯆꯥꯔꯅꯤ ꯑꯩꯗꯤ
ꯑꯣ ꯅꯨꯡꯉꯥꯏꯔꯦꯗ ꯅꯈꯣꯏꯗꯤ
ꯍꯣꯏ ꯅꯪꯗꯤ ꯆꯥꯔꯣꯏꯗ꯭ꯔꯣ
ꯑꯩꯈꯣꯏꯗꯤ ꯂꯩꯔꯕ ꯌ ꯃꯆꯥꯅꯤꯅꯀꯣ ꯑꯗꯨꯏꯒꯤ
ꯑꯣ ꯅꯪꯗꯤ ꯂꯥꯏꯔꯕ ꯃꯆꯥꯅ ꯅꯪ ꯂꯥꯏꯔꯕ ꯃꯆꯥ ꯑꯣꯏꯔꯗꯤ ꯁꯤꯈ꯭ꯔꯣꯗꯅ
ꯌꯦ ꯁꯤꯕꯣꯏꯗ ꯏꯁꯣꯟꯅꯥ
ꯏꯁꯣꯔꯅ ꯂꯥꯏꯔꯕꯕꯨ ꯄꯥꯝꯗꯦ ꯏꯁꯣꯔꯗ ꯇꯥꯏꯅꯒꯅꯨ ꯅꯪ
ꯅꯠꯇꯦ ꯅꯠꯇꯦ ꯑꯩꯗꯤ ꯏꯁꯣꯔꯕꯨ ꯇꯥꯏꯅꯗꯦ ꯏꯁꯣꯔꯅ ꯀꯣ ꯇꯥꯏꯕꯪ ꯑꯁꯤꯗ ꯍꯤꯡꯉꯣ ꯍꯥꯏꯅ ꯊꯝꯕꯤꯕ
ꯎꯝ ꯏꯁꯣꯔꯅ ꯅꯪꯕꯨ ꯅꯨꯡꯁꯤꯗꯕꯒꯤ ꯂꯥꯏꯔꯍꯜꯂꯤꯅꯦ ꯅꯪ ꯅꯪ ꯁꯤꯈ ꯔꯣꯗꯥꯣ
ꯅꯟ ꯀꯁꯤꯅꯤꯗ ꯍꯥꯏꯗ ꯍꯥꯏꯗꯦ ꯍꯥꯏꯗꯤ ꯅꯪꯕꯨ ꯎꯅꯗ꯭ꯔꯦ ꯐꯥꯎ ꯁꯤꯔꯣꯏ
ꯂꯥꯏꯔꯕ ꯃꯤꯗꯤ ꯑꯩꯗꯤ ꯎꯅꯍꯟꯅꯤꯡꯗꯦꯀꯣ
ꯃꯗ ꯍꯥꯏꯉ ꯅꯅꯤ ꯅꯝꯕ
ꯑꯩꯗꯤ ꯂꯥꯏꯔꯕ ꯃꯤꯕꯨ ꯎ ꯉꯅꯤꯡꯗ ꯀꯛꯄꯗ ꯑꯩꯒꯤ ꯍꯦꯟꯖꯥꯡ ꯂꯧꯔꯄ ꯌꯥꯕ꯭ꯔꯣ
ꯍꯣꯏ ꯄꯨꯔꯥ ꯄꯥꯏ ꯌꯥ ꯍꯣꯏ ꯄꯨꯔꯥ ꯀꯅꯤ ꯄꯨꯔꯥ ꯀꯅꯤ ꯑ ꯅꯕꯣ
ꯂꯥꯛꯄꯗ ꯀꯔꯤ ꯌꯦꯦꯟꯖꯥꯡ ꯄꯨꯔꯛꯀꯦꯅꯣ
ꯅꯥꯟ ꯀꯔꯤ ꯆꯅꯤꯡꯕ꯭ꯔꯥ ꯍꯥꯏ ꯄꯄꯤꯒꯦ
ꯀꯔꯤ ꯌꯦꯦꯟꯖꯥꯡ ꯄꯨꯔꯛꯒꯦ
ꯅꯪ ꯀꯔꯤ ꯄꯥꯝꯕ꯭ꯔꯥ
ꯑꯩꯀꯣ ꯕꯤꯐꯇꯣ ꯄꯥꯝꯃꯦ ꯕꯤꯐ
ꯗꯤ ꯑꯗꯨ ꯈꯪꯛꯇꯔꯥ ꯑꯌꯣ ꯑꯃꯨꯒ
ꯍꯥ
ꯑꯃꯨꯛꯀ ꯍꯥꯏꯌꯣ ꯃꯤꯐ ꯅꯨꯡꯉꯥꯏꯌꯦ ꯌꯨꯝ ꯅꯨꯡꯉꯥꯏꯌꯦ
ꯅꯪ ꯏꯕꯣꯁꯣ ꯀ꯭ꯂꯤꯌꯥꯔ ꯑꯣꯏꯣꯏꯗꯦ